ꯍꯜꯂꯣ
ꯍꯜꯂꯣ
ꯇꯥꯕ꯭ꯔꯣ
ꯇꯥꯢꯌꯦ
ꯍꯥ
ꯀꯔꯤꯇꯧꯔꯤꯒꯦ ꯍꯧꯖꯤꯛ
ꯂꯔꯤꯛ ꯄꯥꯔꯤ
ꯂꯥꯔꯤꯛ ꯄꯥ ꯂꯩꯌꯦ
ꯅꯪꯗꯤ
ꯑꯩꯁꯨ ꯑꯩꯁꯨ ꯑꯉꯥꯡ ꯂꯩꯥꯔꯤꯛ ꯇꯥꯛꯅꯤ
ꯍꯧꯒꯠꯄ ꯀꯨꯏꯔꯕꯣ
ꯍꯥ
ꯄꯨꯡ ꯀꯌꯥꯗ ꯍꯧꯒꯛꯀꯦ ꯉꯁꯤꯗꯤ꯫
ꯇꯥꯗꯦꯗꯅꯪ ꯉꯥꯡꯕꯗꯣ ꯈꯤꯇꯪ ꯇꯞꯄꯦ
ꯄꯨꯡ ꯀꯌꯥꯗ ꯍꯧꯒꯠꯀꯦ ꯉꯁꯤꯗꯤ꯫
ꯉꯁꯤꯁꯦ ꯄꯨꯡ ꯃꯉꯥꯗ ꯍꯧꯒꯠꯂꯛꯑꯦ
ꯑꯁ ꯉꯜꯂꯤꯍꯦ
ꯑ ꯑꯩꯗꯤ ꯉꯟꯇꯥꯥꯅ ꯇꯨꯝꯕ ꯃꯤ ꯑꯣꯏꯌꯦꯕꯀꯣ ꯄꯨꯡ ꯑꯩꯠ ꯅꯥꯏꯟ ꯑꯗꯨꯋꯥꯏ ꯇꯨꯝꯅꯦꯕ ꯑꯗꯨꯒꯤ
ꯕꯣꯜꯁꯨ ꯌꯦꯡꯗꯦ ꯕꯣꯜ ꯊꯣꯔꯛ ꯊꯣꯛꯄꯃꯤꯔꯦꯅ
ꯕꯣꯜ ꯕꯣꯜ ꯌꯦꯡꯗꯦ ꯑꯩ ꯉꯔꯥꯡ ꯕꯣꯜꯁꯨ ꯂꯩꯁꯨ ꯂꯩꯇꯦ
ꯎꯝ
ꯑꯣ ꯑꯦꯝ ꯑꯃꯗꯤ ꯍꯣꯁꯇꯦꯜ ꯂꯩꯕ꯭ꯔꯥ ꯅꯠꯇ꯭ꯔꯒ ꯌꯨꯝꯗ ꯂꯩꯕ꯭ꯔꯥ
ꯑꯣ ꯂꯩ ꯑꯗꯨꯅꯦ
ꯄꯣꯇꯦꯜꯗ
ꯑꯣ
ꯑꯣ ꯀꯣꯂꯦꯖ ꯀꯥꯔꯤꯕ꯭ꯔꯥ ꯅꯠꯇ꯭ꯔꯒ
ꯑꯥꯎ ꯀꯂꯦꯖ ꯀꯖꯔꯤ
ꯑꯣ꯫
ꯈꯪꯗꯦ
ꯑꯆꯕ ꯅꯨꯡꯉꯥꯏꯕ꯭ꯔꯣ
ꯍꯥꯎ ꯂꯩꯕꯗꯤ ꯃꯔꯛ ꯃꯔꯛꯇꯗꯤ ꯅꯨꯉꯥꯏꯗ ꯑꯗꯨꯝ
ꯄꯦ
ꯈꯪꯗꯦꯅꯦ ꯈꯥꯡ ꯗꯦꯗꯥ ꯑꯩꯖꯨ
ꯎꯝ ꯑꯗꯣ ꯅꯪ ꯅꯪꯒꯤ ꯀꯣꯂꯦꯖ ꯀꯥꯔꯤꯕꯣ ꯅꯠꯇ꯭ꯔꯒ
ꯂꯣꯏꯔꯕꯣ
ꯑꯩꯁꯦ ꯀꯣꯂꯦꯖ ꯀꯥꯕꯅꯤ ꯁꯦꯁꯟ ꯍꯧꯗ꯭ꯔꯤ ꯑꯩꯗꯤ ꯀ꯭ꯂꯥꯁ ꯑꯝ ꯀꯤ ꯀꯦꯟꯗꯤꯗꯦꯠꯁꯅꯦꯕꯀꯣ
ꯑꯣ ꯑꯣ
ꯑꯗꯨꯒꯤꯅꯤ ꯍꯧꯗ꯭ꯔꯤ ꯑꯩꯈꯣꯏꯁꯦ
ꯑꯣꯝ ꯌꯨꯝꯗ ꯂꯩꯕ꯭ꯔꯥ ꯅꯩꯗꯤ
ꯎꯝ ꯍꯣꯏ ꯌꯨꯝꯗ ꯀꯕꯅꯦ
ꯅꯨꯡꯉꯥꯏ ꯅꯨꯡꯉꯥꯏꯔꯝꯅꯤꯅꯦ ꯌꯨꯝꯗ ꯂꯩꯔꯝꯕꯅꯤꯅ
ꯅꯨꯡꯉꯥꯏꯑꯦ ꯑꯗꯨ ꯑꯣꯏ ꯎꯝ ꯍꯣꯏ ꯃꯄꯥꯟ ꯊꯣꯛꯎꯅꯤ ꯍꯥꯏꯕꯗꯤ꯫ ꯗ ꯂꯩꯕ ꯑꯩꯈꯝ ꯇ ꯐꯥꯎꯋꯦꯕ꯫
ꯎꯝ ꯎꯝ ꯎꯝ
ꯅ ꯀꯥ ꯑꯩꯈꯣꯏ ꯁ꯭ꯋꯥꯏꯗ ꯅꯀꯣꯡ ꯆ ꯑꯗꯨꯒ ꯑꯩ ꯊꯕꯛ ꯑꯇꯣꯞꯄ ꯇꯧꯒꯦꯅ ꯈꯟꯕꯀꯣ꯫
ꯑꯣ ꯐꯩ ꯑꯗꯨꯁꯨ꯫ ꯑꯗꯣ ꯉꯁꯤꯗꯤ ꯀꯩ ꯇꯧꯒꯦ ꯈꯜꯂꯤꯅꯣ?
ꯑꯃꯨꯛ ꯋꯥꯜ ꯈꯜ ꯈꯜꯂꯤ
ꯑꯗꯨ ꯂꯧꯕꯗꯨꯗꯤ ꯐꯥꯕꯅꯤ
ꯅꯠꯇꯦ ꯑꯩꯒꯤ ꯆꯍꯤꯁꯦ ꯌꯧꯗꯕꯒꯤ ꯆꯍꯤ ꯉꯥꯏꯅ ꯉꯥꯏꯅꯦ ꯑꯗꯨꯅꯦ ꯑꯗꯨ ꯑꯣꯏꯈ꯭ꯔꯕ ꯑꯗꯨ ꯗꯤꯔꯁꯦ ꯐ꯭ꯔꯤ ꯑꯣꯏꯅ ꯇꯥꯛꯒꯅꯤꯅꯀꯣ ꯑꯗꯨꯝ ꯀꯔꯤ
ꯆꯨ
ꯅ ꯈꯜꯂꯤ ꯏꯁꯥꯒꯤꯕꯤ ꯏꯄꯥ ꯑꯃ ꯍꯥꯡꯉꯒ ꯀꯣ ꯑꯩꯒꯤ ꯃꯅꯤꯒꯤꯗꯃꯛꯇ ꯑꯥꯝ
ꯑꯣꯝ
ꯀꯣ ꯖ꯭ꯋꯦꯔꯤꯒꯨꯝꯕ ꯁꯤꯒꯨꯝꯕ ꯑꯗꯨꯝ ꯄꯥꯝꯌꯦꯕꯀꯣ ꯑꯗꯣ ꯑꯥꯔꯝ ꯀ ꯀꯨꯝꯕ ꯑꯗꯨꯒꯨꯝꯕ ꯁꯦꯝꯁꯤꯔꯥ ꯑꯗꯨꯒ ꯇꯧꯁꯤꯔꯥꯅꯀꯣ ꯑꯗꯨꯝꯈꯜꯂꯤ꯫
ꯑꯣ ꯍꯌꯦꯡꯅꯦ ꯑꯗꯨꯗꯤ
ꯎꯝ ꯉꯁꯤꯗꯤ ꯀꯣꯂꯦꯖ ꯂꯩꯇꯕꯤꯔꯣ꯫
ꯍꯥ
ꯀꯣꯂꯦꯖ ꯂꯩꯇ꯭ꯔꯣ?
ꯂꯩꯌꯦ ꯉꯁꯤ꯫
ꯅꯣꯏ ꯍꯧꯖꯤꯛ ꯂꯩꯔꯤꯛ ꯄꯥꯕ ꯃꯇꯝ ꯃꯕ ꯍꯣꯜꯇꯦꯜ ꯁꯦ?
ꯎꯝ ꯎꯝ꯫ ꯄꯥꯅꯤꯉꯥꯏꯁꯨ ꯂꯩꯇꯦꯗꯥ ꯀꯥꯏꯗꯒꯤ ꯫
ꯂꯥꯏꯔꯤꯛ ꯄꯥꯅꯤꯉꯥꯏ ꯂꯩꯇ꯭ꯔꯦꯕꯥ? ꯂꯥꯏꯔꯤꯛ ꯂꯣꯏ ꯐꯥꯕꯒꯤꯔꯣ ꯅꯠꯇ꯭ꯔꯒ
ꯅꯠꯇꯤꯌꯦ ꯀꯩꯝ ꯄꯥꯗ꯭ꯔ ꯃꯦꯟ- ꯃꯥꯟ ꯇꯗ꯭ꯔꯦꯕ꯫
ꯌꯥꯝꯃꯟꯕꯩ ꯒꯌ꯭ꯥꯟ ꯃꯥꯟ ꯇꯥꯗ꯭ꯔꯦ꯫
ꯍꯥ
ꯀꯥꯗ꯭ꯔꯦ
ꯀꯩꯒꯤ ꯀꯥꯗ꯭ꯔꯤꯅꯣ ꯀꯥꯍꯟꯕ ꯌꯥꯗ꯭ꯔꯣ ꯑ ꯌꯥꯗ꯭ꯔꯦ ꯅꯥꯔꯦ ꯎꯝ꯫ ꯅꯥꯕꯩꯅꯤ
ꯑꯥ
ꯅꯈꯣꯏ ꯀꯣꯂꯦꯖꯅ ꯀꯩꯗꯧꯉꯩ ꯆꯠꯅꯉꯥꯏ
ꯃꯇꯝꯔꯣ?
ꯍꯣꯏ
ꯅꯥꯏꯟ ꯊꯥꯔꯇꯤ ꯑꯗꯨꯋꯥꯏꯗ ꯅꯥꯏꯟ ꯇꯦꯟ ꯗ ꯍꯧꯅꯤꯕ꯫
ꯁ꯭ꯀꯨꯜꯒꯤꯔ ꯅꯣꯏ ꯀꯣꯂꯦꯖꯀꯤꯔ ꯑꯗꯨꯝ?
ꯑꯧ ꯍꯣꯏ ꯁ꯭ꯀꯨꯜꯒꯤ ꯍꯣꯁꯇꯦꯜ ꯅꯦ ꯫
ꯑ ꯑꯗꯨꯏ ꯑꯗꯨ ꯑꯗꯨꯗꯤ ꯄꯨꯡ ꯇꯔꯥ ꯆꯠꯂꯣꯗ ꯀꯔꯤ ꯑꯗꯨ ꯌꯥꯝ ꯂꯔꯝꯒꯅꯤ ꯅꯠꯇ꯭ꯔꯣ
ꯎꯝ ꯃꯥ ꯃꯤꯅꯤꯠ ꯃꯉꯥ ꯐꯥꯗꯦꯗꯗ ꯊꯣꯛꯄꯗꯣ ꯁ꯭ꯀꯨꯜꯗꯣ ꯅꯛꯄꯅꯤꯅꯀꯣ ꯎꯝ
ꯄ ꯎꯝ ꯅꯣꯏ ꯃꯤ ꯌꯥꯝ ꯌꯥꯝꯕ꯭ꯔꯣ ꯍꯣꯁꯇꯦꯜꯁꯦ ꯑꯗꯨ ꯅꯠꯇ꯭ꯔꯒ ꯃꯤ ꯇꯔꯥꯒꯨꯝꯕ ꯈ
ꯍꯧꯖꯤꯛꯇꯤ ꯌꯥꯝꯗ꯭꯭ꯔꯤꯗ ꯅꯥꯎ ꯂꯥꯛꯇꯕꯅꯤ ꯑꯅꯧꯕ ꯈꯣꯏ ꯂꯥꯛꯇꯕꯅꯤ ꯀꯣ ꯫ ꯍꯨꯖꯤꯛꯇꯤ ꯁꯤꯛꯁꯇꯤꯃꯨꯛ ꯈꯔ
ꯁꯤꯛꯁꯇꯤ
ꯁꯤꯛꯁꯇꯤ
ꯎꯁ!
ꯍꯁ ꯍꯦꯟꯃꯟꯂꯦ ꯑꯗꯨꯗꯤ ꯑꯗꯨꯗꯤ ꯀꯥ ꯑꯃꯗ ꯃꯤ ꯀꯌꯥꯝ ꯇꯨꯝꯕꯔꯣ?
ꯃꯤ ꯑꯅꯤ- ꯑꯅꯤ꯫
ꯃꯤ ꯑꯅꯤ ꯑꯅꯤ
ꯎꯝ
ꯀꯥ ꯌꯥꯝꯔꯝꯃꯣꯏꯅꯤ ꯑꯗꯨꯗꯤ
ꯑ ꯌꯥꯃꯦ
ꯆ
ꯑ ꯅꯁꯦ ꯏ ꯍꯗꯤ ꯍꯃꯟ ꯅꯗ꯭ꯔꯦ
ꯆꯥꯡꯔꯣ
ꯎꯝ ꯑꯈꯣꯋꯥꯗꯤ ꯑꯗꯨꯅꯦ ꯍꯥꯎꯃꯟꯕꯩ ꯆꯥꯡꯗ꯭ꯔꯦꯕ ꯆꯕ
ꯃꯤ ꯃꯤꯗꯣ ꯌꯥꯝꯗ꯭ꯔꯗꯤꯀꯣ ꯈꯔ ꯌꯦꯡ ꯑꯣ ꯃꯣꯏꯗꯣ ꯑꯗꯨ ꯃꯤ ꯌꯥꯎꯔꯗꯤ ꯄ ꯇꯋꯦ ꯇꯧꯉꯥꯏ ꯑꯦꯛꯁꯄꯤꯔꯤꯌꯦꯟꯁ ꯇꯧꯈ꯭ꯔꯦ ꯑꯩ
ꯑꯗꯨꯖꯨ ꯑꯈꯣꯏꯒꯤꯗꯤ ꯇꯣꯡꯉꯥꯜꯂꯦ ꯃꯤ ꯌꯥꯝ ꯌꯥꯝꯃꯗꯤꯀꯣ ꯃꯤ ꯌꯥꯝꯃꯗꯤ ꯈꯔ ꯍꯥꯎꯕꯒ ꯇꯧꯋꯦ ꯑꯗꯨꯒ ꯃꯤ ꯌꯥꯝꯗ꯭ꯔ ꯀꯥꯟꯗꯅ ꯑꯥ ꯄꯥꯡꯊꯣꯛꯅ ꯊꯣꯡꯉꯦ
ꯑꯣ ꯑꯗꯨꯗꯤ ꯃꯣꯏ ꯄꯩꯁꯥ ꯇꯥꯜꯂꯤꯅꯦ ꯑꯗꯨꯗꯤ ꯈꯤꯇꯪ ꯂꯩꯅꯦꯀꯥꯏꯀꯣ ꯑꯗꯨꯗꯤ
ꯎꯝ
ꯗꯤ ꯑꯗꯨꯗꯤ ꯈ꯭ꯔꯣ ꯀꯣꯂꯦꯖ ꯑꯣꯏꯗ꯭ꯔꯤ
ꯑꯣ ꯑꯗꯅ ꯍꯌꯦꯡ ꯅꯨꯡꯉꯥꯏꯅꯤꯡꯉꯗꯤ ꯍꯧꯖꯤꯛꯅꯤꯀꯣ ꯋꯥꯒ ꯇꯧꯒꯗꯕꯅꯦ
ꯍꯋꯥꯏ ꯆꯥꯕꯗꯨꯕꯨ ꯀꯔꯤ ꯍꯋꯥꯏ ꯑꯃꯨꯛ ꯇꯥꯡꯕ ꯂꯩꯇꯦ
ꯎꯝ ꯍꯋꯥꯏꯁꯨ ꯄꯥꯛ ꯄꯥꯛ ꯆꯥꯕ ꯐꯪꯈꯤꯅꯦ
ꯑꯣ ꯑꯗꯨ ꯀꯔꯤ ꯊꯣꯡꯉꯨꯔꯣ ꯅꯣꯏꯗꯤ
ꯃꯥꯃ ꯇꯥꯗꯣ
ꯑꯩꯒꯤ ꯐꯦꯚꯠꯅꯤ ꯑꯜꯂꯣ
ꯑꯥ ꯅꯪ ꯑꯗꯨ ꯆꯥꯔꯗꯤ
ꯅꯠꯇꯦ ꯑꯣꯏꯔꯤꯁꯨ ꯅꯣꯏ ꯀꯃꯥꯏ ꯊꯣꯡꯕꯒꯤꯔꯥ ꯅꯠꯇ꯭ꯔꯣ ꯐꯖꯅ ꯊꯣꯉꯝꯗ꯭ꯔꯕꯣ
ꯂꯩꯕ ꯉꯝꯃꯣꯏ ꯍꯞꯇꯥ ꯑꯃ ꯑꯗꯨ ꯏꯟꯖꯥꯡ ꯆꯥꯔꯅꯤ
ꯎꯝ ꯍꯣꯏ ꯍꯣꯏ
ꯃꯍꯤꯗꯣ ꯏꯁꯤꯡ ꯑꯗꯨꯃꯥꯏꯅ ꯇꯧꯔꯦ ꯃꯍꯤꯗꯣ ꯑꯗꯨꯒ ꯃꯍꯥꯎꯁꯨ ꯂꯩꯇꯦ ꯊꯨꯝꯁꯨ ꯊꯨꯝꯗꯦ ꯑꯗꯨꯒ ꯃꯇꯔꯗꯨꯁꯨ ꯃꯨꯟꯗꯕ ꯋꯥꯅꯤꯗ
ꯑꯁ ꯑꯩꯒꯤ ꯐꯦꯚꯣꯔꯥꯏꯠ ꯚꯦꯖꯤꯇꯦꯕꯜꯗ ꯍꯥꯏꯔꯛꯑꯦꯗ ꯑꯗꯨꯗꯤ ꯇꯜꯂꯦꯗ
ꯈꯨ ꯈꯨꯕꯤꯒꯨꯝꯕꯁꯨ ꯆꯥꯏꯌꯦ
ꯅꯣꯏ ꯊꯣꯡ ꯗꯣ ꯑꯗꯨꯗ ꯑꯁ ꯐꯣꯏꯔꯝꯅꯤ
ꯎꯝ ꯑꯗꯨ ꯍꯞꯇꯥꯗ ꯅꯨꯃꯤꯠ ꯑꯅꯤꯅꯤꯗꯤ ꯌꯦꯟꯁ ꯆꯥꯏ
ꯁꯂꯗꯤ ꯆ
ꯅ ꯀꯌꯥ ꯃ ꯃꯔꯔꯛꯇꯁꯨ ꯑꯗꯨꯝ ꯑꯣꯛꯁꯥꯒꯨꯝꯕ ꯁꯦꯟꯁꯥꯒꯨꯝꯕ ꯄꯤꯖꯔ
ꯎꯝ ꯆ
ꯅ ꯅꯪꯗꯤ ꯑꯣꯛ ꯆꯥꯕ꯭ꯔꯣ
ꯀꯔꯤ
ꯅꯪꯗꯤ ꯑꯣꯛ ꯆꯥꯕ꯭ꯔꯣ
ꯀꯣꯛ ꯆꯥꯕ꯭ꯔꯣ ꯍꯥꯏꯕꯗꯤ ꯌꯦꯟ ꯆꯥꯒꯤꯌꯦ
ꯑꯣꯛ ꯑꯣꯛ ꯑꯣꯛ
ꯑꯣ ꯑꯣꯛ ꯆꯥꯏꯅꯣ
ꯎꯝ
ꯍꯣꯏ ꯅꯈꯣꯏꯗꯤ ꯌꯦ ꯌꯦꯟꯁꯥꯡ ꯍꯥꯎꯗ꯭ꯔꯁꯨ ꯁꯥꯏꯠ ꯗꯤꯁ ꯀꯨꯝꯕ ꯍꯥꯞꯇꯕ꯭ꯔꯣ
ꯍꯥꯞꯇꯦꯗ
ꯁꯥꯏꯗꯤ ꯐꯩꯗꯤ ꯆꯤꯂꯤ ꯄꯦꯁꯒꯨꯝꯕ ꯅꯠꯇ꯭ꯔꯒ ꯎꯝ ꯑꯇꯣꯞꯄ
ꯍꯥꯞꯇꯦ ꯀꯦꯝ ꯍꯥꯞꯇꯦ
ꯑꯁ ꯑꯗꯨꯒꯤ ꯋꯥꯕꯅꯤꯗ
ꯌꯥꯗꯦ ꯀꯥꯏꯗꯒꯤ ꯍꯤꯟꯖꯥꯡ ꯃꯇꯥꯁꯤ
ꯑꯗꯨ ꯖꯦꯜꯗ ꯂꯩꯕꯒ ꯆꯞ ꯃꯥꯟꯅꯔꯦ
ꯑꯗꯨ ꯅꯦ ꯄꯥꯅꯤꯡꯗ꯭ꯔꯦꯕ
ꯊꯝꯃꯒꯦ ꯑꯗꯨꯗꯤ